ꯑ ꯍꯣ ꯑ ꯇꯥꯏ
ꯆꯥꯛꯆꯥꯥꯔꯕꯨ
ꯍꯧꯖꯤꯛ ꯄꯨꯡ ꯑꯅꯤ ꯊꯥꯔꯦꯁꯨ ꯆꯥꯛ ꯃꯣꯔꯅꯤꯡꯒꯤꯔꯣ ꯑꯥꯐꯇꯔꯅꯨꯟꯒꯤꯔꯣ
ꯀꯩꯅꯣꯅꯤ ꯆꯔꯥ ꯋꯥꯜ ꯥ
ꯋꯥꯜꯗ꯭ꯔꯤꯗ ꯍꯥꯁ ꯁꯥꯏ ꯍꯥꯏꯕꯒꯤ ꯆꯥꯛ ꯆꯥꯅꯤꯡꯗ ꯍꯧꯁꯦ
ꯑꯣ ꯑꯁ ꯑꯁꯦꯡ ꯐꯝꯃꯤꯌꯦ ꯑꯁꯦꯡꯕꯅꯤꯅꯦ ꯑꯩꯁꯤ ꯁꯤ ꯋꯦꯗꯔꯁꯦ ꯑꯗꯨꯝ ꯃꯝꯔꯒ ꯂꯩꯕꯅꯤꯅ ꯃꯣꯔꯅꯤꯡꯒ ꯃꯥꯜꯂꯨꯔꯦꯅꯦ ꯑꯩ ꯇꯨꯝ ꯆꯥꯛ ꯆꯥꯠꯇꯣꯛꯑꯒ ꯑꯃꯨꯛ ꯍꯧꯒꯠꯂꯛ
ꯑꯗꯨꯒꯦꯅꯦ ꯑꯅꯤꯔꯥꯛ ꯇꯒꯦꯅꯦꯅ
ꯅꯣꯛꯄꯨ ꯅꯣꯛꯅꯤꯡꯉꯤꯗ ꯑꯩ ꯍꯧꯖꯤꯛ ꯍꯥꯏꯕꯗꯣ
ꯀꯩꯁꯨ ꯆꯠꯇꯦ ꯊꯕꯛ ꯇꯧꯗꯦ
ꯑꯁ ꯌꯥꯗꯔꯦ ꯁꯥꯟꯅꯕꯁꯨ ꯆꯠꯄ ꯌꯥꯗ꯭ꯔꯦ ꯅꯣꯡ ꯆꯨꯕꯗꯨꯒ
ꯆꯨꯔꯒ ꯂꯥꯏꯕ꯭ꯔꯅꯦ
ꯑꯣꯏꯅꯦ ꯁ ꯂꯩꯆꯤꯟꯅ ꯃꯤ ꯐꯥꯎ ꯎꯗꯦꯗ ꯂꯩꯆꯤꯟꯅ ꯑꯗꯨꯝ ꯑꯩꯗꯤ ꯂꯥꯛꯅꯤꯡꯈ꯭ꯔꯦ ꯑꯗꯨꯗ
ꯁꯥꯕꯗꯨ ꯉꯝꯗꯦ ꯑꯩ ꯕꯖꯥꯔ ꯆꯠꯄꯅꯤꯅ ꯑꯁ ꯍꯨꯃꯥꯡꯁꯤ ꯅꯥꯗꯤ ꯗꯨꯝ ꯍꯨꯃꯥꯡ ꯊꯣꯔꯛꯄꯅꯦ
ꯑꯣ ꯕꯖꯔ ꯕꯖꯔ ꯆꯠꯄ
ꯏꯟꯇꯔꯚꯤꯌꯨ ꯑꯃ ꯂꯩꯕ ꯆꯠꯄ ꯑꯗ ꯑꯗ ꯑꯃꯨꯛ ꯆꯥꯏ ꯑꯗꯨꯒꯖꯨ ꯑꯗꯨꯗꯤꯑꯣ ꯑꯗꯨꯁꯨꯁꯥꯡ ꯍꯥ ꯍꯥ ꯍꯥ ꯖꯨꯗꯤꯑꯥꯗ ꯃꯥꯂꯤꯛ ꯆꯪꯈꯔꯕ
ꯎꯝ ꯑꯥ ꯑꯥ ꯑꯅꯤꯔꯛ ꯑꯍꯨꯝꯂꯛ ꯆꯪꯒꯔ꯭ꯦꯗ ꯀꯩꯅꯣꯗ ꯂꯩꯕꯗꯣ ꯄꯣꯅꯥꯕꯖꯥꯔꯗ ꯂꯩꯕ ꯅꯠꯇ꯭ꯔꯣ
ꯑ ꯄꯧꯅꯥ ꯕꯖꯥꯔ ꯍꯣꯏ ꯑꯗꯨ ꯊꯪꯒꯥꯜ ꯕꯖꯥꯔ ꯊꯪꯒꯥꯜ ꯕꯖꯥꯔ
ꯎꯝ ꯎꯝꯍꯨꯝ ꯁꯣꯏꯕꯅꯦ ꯑꯗ ꯑꯛ
ꯍꯣꯏ ꯑꯦꯚꯔꯦꯁ ꯑꯣꯏ ꯑꯗꯣꯕꯣ ꯅꯨꯄꯥꯁꯤꯒꯤꯗꯤ ꯑꯦꯚꯔꯦꯁ ꯅꯠ ꯇꯨꯔꯤꯖꯨ ꯑꯗꯨꯝ ꯇꯥꯡꯉꯤ ꯅꯨꯄꯥꯒꯤꯗꯤ ꯀꯩ ꯍꯥꯏꯗꯣꯏꯔꯥ ꯐꯥꯏꯚ ꯍꯟꯗ꯭ꯔꯦꯠ ꯁꯤꯛꯁ ꯍꯟꯗ꯭ꯔꯦꯠ ꯁꯦꯚꯦꯟ ꯍꯟꯗ꯭ꯔꯦꯠ ꯑꯗꯨꯗꯨꯒꯤ ꯍꯪꯉꯒ ꯅꯨꯄꯥꯖꯨꯅꯤ ꯅꯨꯄꯤꯁꯤꯡꯒꯤꯗꯤ ꯍꯣꯏ ꯈꯔ ꯁ ꯑꯦꯐꯣꯔꯗꯦꯕꯜ ꯑꯣꯏ ꯅꯨ ꯅꯨꯄꯥꯁꯤꯡꯒꯤꯗꯤ ꯅꯨꯄꯥꯁꯤꯡꯒꯤꯗꯤ ꯑꯗꯨꯝ ꯃꯍꯥꯎꯁꯥꯅꯤꯅ ꯇꯥꯡꯕꯗꯣ
ꯎꯝꯍꯨꯝ ꯎꯝ
ꯌꯦꯡꯕ ꯆꯠꯂꯦ ꯐꯗꯔꯁ ꯗꯦꯒꯤ ꯎꯝ ꯐꯨꯔꯤꯠ ꯂꯩꯅꯤꯉꯀꯣ
ꯎꯝ ꯅꯣꯏ ꯕꯥꯒꯤꯔꯣ
ꯑꯍꯣꯏ ꯐꯖꯕ ꯌꯥꯎꯗꯦ ꯑꯗꯨ ꯑꯣꯏꯔꯁꯨ ꯑꯃꯨꯛ ꯗꯨꯀꯥꯟ ꯑꯇꯩꯗ ꯆꯠꯂꯒ ꯌꯦꯡꯅꯤꯉꯥꯏꯗꯣ ꯇꯟꯥꯟꯕꯗꯨꯒꯤ
ꯎꯝ ꯑꯗꯨꯒꯨꯝꯕ ꯊꯥꯔꯁꯨ ꯐꯠꯇ꯭ꯔꯁꯨ ꯃꯀꯤ ꯕꯟ ꯑꯁꯦꯡꯕ ꯂꯩꯕꯅꯤꯅꯀꯣ ꯔꯦꯠꯁꯨ ꯃꯣꯏꯗꯤ ꯈꯔ ꯂꯩꯕꯅꯤꯅ ꯑꯗꯨꯝ ꯅꯨꯡꯉꯥꯏꯕꯅꯤ ꯑꯇꯣꯞꯄ ꯆꯠꯂꯗꯤ ꯃꯣꯏꯅꯤ ꯍꯥꯏꯅꯤꯡꯕꯗ ꯑꯗꯨꯝ ꯃꯃꯜꯗꯣ ꯍꯥꯏꯅꯤꯡ ꯍꯥꯏꯕ ꯎ ꯑꯗꯨꯒ ꯀ꯭ꯋꯥꯂꯤꯇꯤꯗꯁꯨ ꯑꯩꯈꯣꯏ ꯈꯪꯗꯦꯅ ꯊꯥꯖꯕ ꯌꯥꯗꯦꯕ ꯑꯗꯨꯒꯨꯝꯕ ꯕꯤꯁꯥꯜꯒꯨꯝꯕ ꯑꯗꯨ ꯖꯨꯗꯤꯑꯣꯒꯨꯝꯕꯗꯤ ꯑꯗꯨ ꯃꯣꯏꯒꯤ ꯕ꯭ꯔꯥꯟꯗꯣ ꯁꯤꯅꯤ ꯍꯥꯏꯕ ꯑꯗꯨꯝ ꯈꯪꯕꯅꯦꯕ ꯑꯩꯈꯣꯏ ꯑꯗꯨꯅ ꯐꯕꯅꯤꯕ ꯑꯗꯨꯒꯨꯝꯕ ꯐꯥꯔꯁꯨ ꯐꯗ꯭ꯔꯁꯨ ꯑꯗꯨꯒꯨꯝꯕ ꯏꯁꯇꯣꯔꯜꯗ ꯆꯠꯇꯅ ꯄꯥꯝꯃꯤ
ꯑ ꯍꯥꯏꯕꯗꯤ ꯑꯍꯟꯁꯤꯡꯒꯤ ꯍꯥꯏꯔꯗꯤ ꯄꯥꯛ ꯌꯥꯎꯗꯦ ꯀꯣꯂꯥ ꯇꯨꯁꯥꯠꯁꯦ ꯑꯗꯨꯒ ꯅꯨꯄꯥ ꯍꯥꯏꯔꯗꯤ ꯅꯨꯄꯥ ꯅꯣꯏ ꯑꯗꯨꯝ ꯂꯩꯅ ꯎꯝ ꯈꯔ ꯅꯨꯄꯥ ꯍꯥꯏꯔꯒ ꯎ ꯃꯌꯨꯝ ꯄꯥꯟꯗꯕ ꯅꯨꯄꯤ ꯊꯤꯗꯕ ꯃꯣꯏꯒꯤꯗꯤ ꯌꯥꯝ ꯂꯩꯗ
ꯎꯝ ꯎꯝ ꯂꯩꯕꯅꯤ ꯑꯩꯁꯨ ꯖꯨꯇꯌꯣꯗꯣ ꯍꯦꯛ ꯍꯦꯛ ꯆꯪꯕꯅꯤ
ꯀꯩꯅꯣ ꯎꯝ
ꯑꯝ
ꯀꯥꯎꯔꯤꯅꯦ ꯑꯩ ꯍꯧꯖꯤꯛ ꯍꯥꯏꯒꯗꯧꯕꯗꯣ
ꯅꯤꯡ ꯏꯂꯣ
ꯅꯤꯡꯁꯤꯡꯗꯦꯗ ꯀꯩꯅꯣꯅꯦ ꯅꯨꯄꯤꯁꯤꯡꯒꯤꯗꯤ ꯑꯗꯨꯝ ꯌꯥꯕ꯭ꯔꯥ ꯖꯨꯗꯤꯌꯣꯒꯤꯗꯣ
ꯅꯨꯄꯤꯁꯤꯡꯒꯤꯗꯤ ꯑꯩ ꯖꯤꯑꯣꯗꯒꯤ ꯐꯨꯔꯤꯠ ꯂꯧ ꯑꯣ
ꯗ꯭ꯔꯦꯁ ꯂꯑꯣꯇ꯭ꯔꯤꯗ ꯌꯗꯤꯑꯣꯗꯒ ꯂ ꯈꯕ꯭ꯔꯥ ꯖꯨꯗꯤꯌꯑꯣꯗꯒꯤ ꯑꯩ ꯂꯧꯕꯁꯦ ꯀꯣꯁꯃꯦꯇꯤꯛꯀꯤ ꯈꯛꯇꯅꯦ ꯑꯗꯨꯒ ꯆꯄꯜ ꯑꯃ ꯂꯧꯋꯦ
ꯎꯝ ꯍꯝ
ꯑꯇꯩꯗꯤ ꯗ꯭ꯔꯦꯁꯇꯤ ꯗ꯭ꯔꯦꯁ ꯂꯩꯇꯦ ꯑꯩ ꯍꯣꯏ ꯂꯧꯗꯦ ꯗ꯭ꯔꯣꯏꯁꯇ
ꯑꯗꯨ ꯃꯛꯇ ꯀꯩꯅꯣꯁꯨ ꯂꯩꯕꯅꯦ ꯄꯦꯟꯟꯁꯨ ꯂꯩꯕꯅꯦ
ꯄꯦꯟꯇ ꯂꯣꯟꯁ ꯑ ꯆꯪꯗ꯭ꯔꯦ ꯑꯗꯣ ꯃꯃꯟꯗꯣ ꯇꯥꯡꯕ ꯀꯃꯥꯏꯅ ꯇꯧꯒꯦꯕ ꯕ ꯑꯩꯕ
ꯃꯃꯟꯗꯤ ꯈꯔ ꯇꯥꯡꯉꯤ ꯑꯗꯨꯕꯨ ꯎꯝ
ꯀꯁꯤꯁꯤ ꯈꯕꯕꯥ
ꯎꯝ ꯀꯣ ꯊ ꯐꯖꯕꯅꯤ
ꯆꯪꯔꯤꯗꯨꯗ
ꯍꯛꯇ ꯂꯩꯕꯅꯤꯗ ꯄꯦꯟꯗꯂꯨꯟ ꯑꯗꯨꯝ ꯆꯪꯉꯣ ꯄꯣꯠ ꯆꯩꯩ ꯌꯥꯝꯕꯅꯦ ꯑꯗꯨꯗ ꯄꯦꯟꯇꯂꯨꯟꯗꯤ ꯈꯔ ꯄꯣꯠ ꯆꯩ ꯌꯥꯝꯗꯦꯕ ꯑꯦ ꯌꯨꯗꯤꯑꯣꯗꯤ
ꯍꯗꯗꯤꯑꯣꯁꯦ ꯁꯦꯜꯁ ꯀꯩ ꯍꯥꯏꯗꯣꯏꯔꯥ ꯄꯣꯠꯆꯩꯁꯤꯡ ꯂꯣꯏ ꯂꯣꯏꯕ ꯃꯥꯜꯂꯦ ꯄꯣꯠ ꯆꯩꯩ ꯌꯥꯝ
ꯑꯣ ꯑꯗꯣ ꯉꯁꯥꯏ ꯑꯩ ꯀꯥꯎꯔꯦ ꯍꯥꯏꯕꯗꯨ ꯉꯁꯥꯏ ꯑꯩ ꯀꯥꯎꯔꯦ ꯍꯥꯏꯕꯗꯨ ꯁꯦꯜ ꯂꯩꯕ꯭ꯔꯥ ꯍꯪꯒꯦ ꯇꯧꯕ ꯅ
ꯑꯗꯨꯗꯤ ꯑꯣꯗꯔꯣ ꯈꯪ ꯁꯦꯌꯥꯁ ꯂꯥꯏ ꯍ ꯏꯗꯦꯗ
ꯑꯣ
ꯂꯩꯕ꯭ꯔꯥ ꯂꯩꯇꯕ꯭ꯔꯗꯤ ꯈꯪꯗꯦ ꯑꯗꯨ ꯄꯣꯠ ꯆꯩꯁꯤꯡꯗꯨ ꯂꯣꯏꯅ ꯀꯩ ꯍꯥꯏꯗꯣꯏꯔꯥ ꯌꯥꯝ ꯗꯔꯦꯕ ꯑꯦꯟꯇꯤ ꯑꯗꯨꯝ ꯂꯩꯔꯦ ꯄꯨꯔꯛꯅꯤꯉꯥꯏ ꯃꯥꯜꯂꯦ ꯑꯃꯨꯛꯀ
ꯎꯝ ꯂꯝꯕꯤ ꯆꯠꯄ ꯅꯨꯡꯉꯥꯏꯇꯕꯒꯤ ꯄꯨꯔꯛꯇꯕꯤꯔ ꯈꯪꯅꯤꯡꯅꯤ
ꯎꯝ ꯑꯗꯨꯒꯤꯁꯨ ꯑꯣꯏꯔꯝꯕ ꯌꯥꯏ ꯄꯣꯠ ꯆꯩꯁꯤꯡꯁꯦ ꯂꯣꯏ ꯂꯩꯣꯏꯕ ꯍꯧꯔꯦꯕ
ꯎꯝ
ꯀꯣꯁꯃꯦꯇꯤꯛꯇ ꯄꯣꯠ ꯆꯩꯁꯤꯡꯁꯨ ꯌꯥꯝꯗ꯭ꯔꯦ
ꯎꯝ ꯄꯦꯟꯇꯣꯂꯨꯟꯗ ꯅꯨꯡꯉꯥꯏꯕꯅꯦ ꯅꯪ ꯂꯩꯕꯗꯤ ꯑꯗꯨꯝ ꯌꯦꯡꯕ ꯆꯠꯄ ꯌꯥꯏ ꯄꯦꯟꯇꯣꯂꯨꯟꯒꯤ ꯑꯗꯨꯝ ꯅꯨꯡꯉꯥꯏꯕꯅꯦ ꯃ ꯃꯁꯨꯨ ꯑꯗꯨꯝ ꯈꯔꯗꯤ ꯈꯔꯕꯨꯗꯤ ꯇꯥꯡꯉꯤ ꯑꯗꯨꯕꯨ ꯀ꯭ꯋꯥꯂꯤꯇꯤꯗꯤ ꯑꯗꯨꯝ ꯌꯥꯕꯅꯤ ꯑꯩꯈꯣꯏ ꯂꯥꯏ ꯂꯥꯏꯕ ꯃꯤ ꯆꯤꯡꯉꯤꯅꯦ ꯑꯍꯪ ꯂꯩꯒ ꯇꯧꯕꯁꯦ ꯇꯁꯦꯡꯅ ꯍꯥꯏꯔꯗꯤ
ꯎꯝ ꯑꯗꯨꯅꯦ ꯀꯨꯏꯅ ꯆꯠꯅꯤꯡꯉꯥꯏꯕꯣ
ꯍꯦꯛ ꯃꯣꯏꯣꯏ
ꯑꯗꯨ ꯋꯥꯔꯁ ꯄꯩꯁꯥ ꯌꯥꯎꯕꯂꯒꯅꯦ
ꯏꯅ ꯈꯨꯟꯗ ꯁꯤꯡꯗꯤ ꯉꯁꯤ ꯂꯩꯔꯒ ꯍꯨꯟꯗꯣꯛꯑꯒ ꯍꯌꯦꯡ ꯑꯃꯨꯛ ꯂꯩꯒꯦ ꯏ ꯂꯩꯗꯅ ꯑꯩꯈꯣꯏꯗꯤ ꯑꯗꯨꯁꯨ ꯉꯝꯃꯤ ꯂꯩꯕꯨ ꯂꯩꯔꯗꯤ ꯑꯩ ꯐꯤꯔꯣꯟ ꯂꯩꯔꯗꯤ ꯄꯥꯛꯅ ꯄꯥꯛꯅ ꯂꯩꯗꯗ ꯂꯩꯕꯨ ꯂꯩꯔꯗꯤ ꯈꯔ ꯇꯥꯡꯕꯗꯨ ꯄꯥꯝꯕ ꯑꯗꯨ ꯐꯤꯁ
ꯍꯣꯏ ꯅꯨꯄꯥꯁꯤꯡꯒꯤꯗꯤ ꯍꯣꯏ ꯅꯨꯄꯥꯁꯤꯡꯒꯤꯗꯤ ꯈꯔ ꯇꯥꯡꯕꯗꯨꯅ ꯐꯔꯦ ꯅꯨꯄꯤꯁꯤꯡꯒꯤꯗꯤ ꯑꯍꯣꯡ ꯑꯍꯣꯡꯕꯗꯣ ꯁꯦꯀꯦꯟ ꯍꯦꯟꯗ ꯀꯩꯅꯣ ꯑꯗꯨꯝ ꯐꯖꯔꯗꯤ ꯌꯥꯏ ꯁꯤꯃꯤꯗ ꯗ꯭ꯔꯦꯁ ꯌꯥꯝꯗ꯭ꯔꯗꯤ ꯌꯥꯗꯦꯅ ꯆꯦꯟꯖ ꯇꯧꯅꯤꯉꯥꯏ ꯅꯨꯄꯥꯁꯤꯡꯗꯤ ꯈꯔ ꯇꯥꯡꯕ ꯂꯩꯔꯒ ꯑꯗꯨꯝ ꯍꯥꯏꯕꯗꯤ ꯑ ꯀꯨꯏꯅꯁꯨ ꯍꯥꯞꯄ ꯌꯥꯔꯦ ꯑꯗꯨꯝ ꯎ ꯀꯣꯏꯟꯗꯤ ꯍꯥꯞꯄ꯭ꯔꯁꯨ ꯀꯩꯁꯨ ꯀꯥꯏꯗꯦꯕ ꯅꯨꯄꯤꯁꯤꯡꯗꯤ ꯑꯗꯨꯝ ꯍꯥꯞꯃꯜꯂꯗꯤ ꯀꯩ ꯍꯥꯏꯗꯣꯏꯔꯣ ꯇꯥꯅꯤꯡꯕ ꯌꯥꯎꯋꯦꯕ
ꯎꯝ ꯍꯣꯏ ꯅꯣꯏ ꯅꯃꯥꯟꯅꯕꯁꯤꯡꯗꯤ ꯂꯩꯕ꯭ꯔꯣꯅ ꯁꯤ ꯌꯨꯝꯗ
ꯂꯩꯗ ꯍꯣꯏ ꯎ
ꯎꯝ ꯀꯔꯤ ꯏꯟꯖꯥꯡꯁ
ꯀꯥꯏ ꯀꯣꯣꯛꯇꯣꯏꯅ ꯍꯕꯔꯣ ꯆꯣ ꯏ ꯐꯤꯁꯁꯥꯏ ꯂꯩꯣꯏꯗꯤ
ꯎꯝ ꯑꯩꯣꯏ ꯉꯁꯤ ꯌꯦꯟꯁꯥ ꯆꯥꯏ ꯃꯣꯔꯅꯤꯡꯗ
ꯑ ꯍꯕ ꯍꯗ ꯆꯔꯒ ꯂꯥꯏꯔꯦꯅꯦ
ꯎꯝ ꯈꯪꯗꯦ ꯍꯟꯗꯛꯁꯦ ꯑꯩ ꯑꯩꯈꯣꯏꯗ ꯂꯩꯕꯅ ꯑꯗꯨꯝ ꯃꯣꯏ ꯊꯣꯡꯕ ꯑꯗꯨꯝ
ꯑꯗꯨ ꯐꯂꯥꯔꯁꯤꯦ ꯑꯗꯨꯗ ꯌꯥꯎ ꯈ꯭ꯔꯒꯦ ꯍꯥꯏꯕ꯭ꯔꯣ
ꯌꯥꯎꯕ ꯇꯥꯕꯅꯤꯅꯦ ꯎ
ꯍꯣꯏ ꯈꯨꯟ ꯑꯇꯩ ꯑꯇꯩꯒꯤ ꯆꯥꯔꯁꯨ ꯀꯥꯔꯒ ꯀꯃꯥꯏꯅ ꯇꯧꯋꯤ ꯍꯥꯏꯕꯗꯨꯁꯨ
ꯎꯝ ꯌꯦ ꯎꯝ
ꯒ ꯆ
ꯎ ꯍꯥꯥ ꯇꯥꯗꯦ ꯍꯁꯨ
ꯍꯜꯂꯣ
ꯎ ꯇꯥꯏ ꯇ
ꯅꯈꯣꯟꯗꯤ ꯇꯌꯦ
ꯑꯣ ꯇꯥꯔꯦ ꯍꯣꯏ ꯍꯧꯖꯤꯛꯇꯤꯦ
ꯎꯝ ꯅꯣꯏꯗꯤ ꯏꯚꯤꯅꯤꯡꯗ ꯋꯥꯛꯀꯤꯡꯒꯨꯝꯕ ꯑꯗꯨꯝ ꯆꯠꯄ ꯌꯥꯏꯗꯅ
ꯍꯣꯔꯦꯟ ꯆꯠꯀꯦ ꯇꯧꯔꯒ ꯂꯩꯕꯅꯤ ꯉꯔꯥꯡꯗ ꯆꯠꯀꯦ ꯍꯥꯏꯔꯒ ꯀꯩ ꯍꯥꯏꯗ ꯐꯔꯛ ꯇꯥꯕꯀꯣ ꯃꯤ ꯆꯠꯃꯤꯟꯅꯕ ꯅꯨꯄꯥꯁꯤꯡꯗꯣ ꯑꯩꯈꯣꯏ ꯇꯨꯔꯦꯟꯗ ꯂꯩꯕ ꯁꯤꯡꯖꯃꯩꯁꯦ ꯄꯤꯇꯥꯗꯒꯤ ꯑꯃꯨꯛ ꯂꯥꯛꯑꯒ ꯊꯕꯛ ꯌꯥꯝ ꯆꯤꯟꯕ ꯃꯥꯟꯕ ꯑꯗꯨꯅ ꯁꯤ ꯑꯃꯨꯛ ꯆꯠꯁꯤ ꯍꯥꯏꯅ ꯈꯟꯕꯅꯦ ꯑꯣꯣꯏꯦ ꯆ ꯀꯣꯏꯦꯁ ꯍ ꯀꯔꯅꯑ ꯋꯥ ꯑꯗꯨꯗ
ꯎꯝ ꯆꯩꯔꯥꯎ ꯆꯤꯡꯒꯨꯝꯕ ꯆꯩꯔꯥꯎ ꯆꯤꯡꯒꯨꯝꯕ ꯀꯥꯔꯣꯗꯅ ꯑꯕꯨꯗꯤ ꯂꯥꯛꯞꯄꯅꯤ ꯎꯝ
ꯊꯃꯒꯦ ꯀꯣ
ꯑꯣ ꯍꯣ ꯍ ꯋꯥꯅ ꯃꯨꯛꯇꯛꯇ ꯍꯧꯁ ꯎꯝ ꯎꯝ